ꯍꯂꯣ
ꯕꯔꯣ
ꯇꯥꯏ
ꯀꯩꯗꯧꯔꯅꯣ
ꯀꯩꯁꯨ ꯇꯧꯗꯦ ꯆꯥꯛ ꯆꯥꯊꯣꯛꯑꯒ ꯐꯃꯨꯡꯗ ꯇꯨꯝꯕꯒꯨꯝ ꯇꯝꯕꯒꯨꯝ ꯇꯧꯔꯤꯌꯦꯦ
ꯑꯗꯨꯗꯤ ꯂꯦꯞꯄꯣꯅ
ꯂꯦꯞꯄꯗ ꯋꯥꯔꯕ ꯃꯁꯜ ꯅꯥꯕ ꯑꯩꯁ
ꯑꯁ ꯋꯥꯋꯀꯤꯡ ꯑꯃꯒ ꯆꯠꯄ ꯏꯔꯣ
ꯆꯠꯂꯤꯅꯦ ꯑꯁ ꯑꯃꯨꯛꯀ ꯀꯥꯅ ꯅꯨꯡꯇꯤꯒꯤ ꯆꯠꯂꯤꯅꯦ ꯏꯁ ꯁꯥꯕ ꯅꯠꯇꯦ ꯐꯔꯕꯅꯦ ꯀꯔꯤꯅ ꯍꯛꯆꯥꯪꯒ ꯍꯛꯆꯥꯪꯒ ꯄꯨꯔꯥ ꯐꯤꯠꯅꯦ ꯍꯛꯆꯥꯡ ꯑꯗꯨ
ꯋꯥꯡꯈꯠꯅꯤꯉꯥꯏ ꯇꯧꯔꯦꯔꯣ ꯍꯛꯆꯥꯡꯗ
ꯋꯥꯗꯦ ꯋꯥꯗꯦ ꯀꯥꯏ ꯁꯤ ꯅꯦꯝꯕꯗꯣ ꯀꯃꯥꯏꯅ ꯆꯍꯤ ꯑ ꯌꯧꯈ꯭ꯔꯦ ꯀꯃꯥꯏ ꯑꯃꯛ ꯋꯥꯡꯒꯗꯣꯏꯅꯣ
ꯏꯟꯆꯤ ꯑꯃꯁꯨ ꯋꯥꯡꯗ꯭ꯔꯣꯅꯦ
ꯏꯟ ꯀꯥꯏꯅ ꯁꯦꯟꯇꯤꯃꯤꯇꯔ ꯑꯃꯐꯥꯎ ꯋꯥꯡꯗ꯭ꯔꯦ ꯕꯦꯝꯃꯥ
ꯏꯁ
ꯅꯪꯗꯤ ꯀꯩꯗꯧꯔꯤꯅꯣ
ꯐꯣꯟ ꯌꯦꯡꯉ ꯂꯩꯕꯅꯪ
ꯅꯨꯡꯉꯥꯏꯕ꯭ꯔꯣ ꯌꯦꯡꯕ ꯅꯨꯡꯉꯥꯏꯕ꯭ꯔꯣ ꯅꯣꯏꯗꯤ ꯋꯥꯡꯕ ꯅꯣꯏꯗꯤ ꯋꯥꯡꯕꯅꯤꯅ ꯋꯥꯛꯀꯤꯡꯒꯁꯤ ꯆꯠꯇ꯭ꯔꯁꯨ ꯌꯥꯏꯅꯦ ꯀꯃꯥꯏ ꯑꯗꯨꯗꯤ
ꯑꯁ ꯆꯠꯇ꯭ꯔꯁꯨ ꯌꯥꯝ ꯌꯥꯏ ꯑꯩꯗꯤ ꯅꯣꯏꯈꯠꯅꯕ ꯁꯦꯝꯃꯤꯅꯦ
ꯀꯪꯃꯟꯗꯅꯀꯣ
ꯑꯁꯦꯡꯕꯅꯦ ꯀꯪꯃꯜꯂꯦ ꯅꯪꯒꯤꯗꯣ ꯚꯤꯇꯥꯃꯤꯟꯒꯨꯝꯕ ꯊꯛꯑꯒ ꯈꯔ ꯅꯣꯏꯅꯕ ꯇꯧ ꯅꯣꯏꯔꯗꯤ ꯁꯛꯇꯨꯁꯨ ꯐꯖꯗꯣꯏꯅꯤ
ꯑꯦꯁ ꯚꯇꯥꯃꯤꯟ ꯑꯅꯤꯔꯛ ꯁꯨꯔꯦ ꯑꯗꯨ ꯁꯨꯛꯅꯣꯏ ꯅꯣꯏꯗꯤ ꯊꯥ ꯑꯅꯤꯁꯨ ꯑꯣ
ꯆꯥꯛ ꯆꯥꯗꯕꯩꯅꯦ ꯅꯪ ꯆꯥꯛ ꯈꯨꯆꯥ ꯑꯗꯨꯗꯤ ꯀꯥꯏꯔꯤ ꯍꯧꯗꯣꯡ ꯆꯥꯕꯒꯨꯝꯅ ꯇꯧꯕ
ꯅꯪꯗꯤ ꯅꯪꯁꯨ ꯌꯥꯝ ꯆꯥꯔꯝꯃꯣꯏ ꯃꯁꯥꯅ ꯅꯣꯏꯈꯠꯄ ꯑꯣꯏꯔꯝꯅꯤ
ꯑꯥ ꯑꯩ ꯑꯩꯗꯤ ꯄ꯭ꯂꯦꯠ ꯑꯍꯨꯝꯗꯩ ꯇꯥꯗꯦ
ꯑꯁ
ꯆꯥꯛ ꯏꯟꯖꯥꯡ ꯏꯟꯖꯥꯡ ꯊꯤꯔꯗꯤꯅꯦ ꯀꯩꯅꯩꯅꯣ ꯇꯧꯖꯡꯋꯦ ꯍꯤꯟꯖꯥꯡ ꯊꯤꯔꯒꯗꯤ ꯆꯥꯛ ꯍꯥꯞꯄꯗꯣ ꯑꯃꯈꯛꯇꯪ ꯍꯥꯞꯄꯦ ꯑꯗ ꯍꯦꯟꯖꯥꯡ ꯈꯔ ꯍꯥꯎꯔꯒꯗꯤ ꯑꯍꯨꯝꯗꯒꯤ ꯇꯥꯗ꯭ꯔꯦ
ꯑꯗꯨꯒꯤꯅꯦ ꯋꯥꯡꯈꯠꯄ ꯌꯥꯗꯕꯗꯣ ꯆꯥꯛ ꯍꯦꯟꯅ ꯅꯝꯁꯤꯟꯕꯒꯤꯅꯦ
ꯌꯥꯔꯦ ꯌꯥꯔꯦ ꯇꯥꯅꯤꯡꯗꯦ ꯑꯗꯨꯗꯩ ꯅꯠꯇꯦ ꯀꯩ ꯀꯩ ꯕꯥ ꯃꯥꯅ ꯅꯦꯝꯕꯒꯤ ꯅꯦꯝꯃꯤꯅꯦꯁꯨ ꯃꯆꯥ ꯑꯣꯏꯕꯒꯤ
ꯑꯁ
ꯅꯣꯏ ꯃꯥꯁꯨ ꯅꯣꯏ ꯕꯥꯁꯨ ꯋꯥꯡꯉꯦ
ꯋꯥꯡ
ꯅꯣꯏ ꯅꯣꯏꯕꯁꯨ ꯋꯥꯡꯉꯦ ꯅꯪꯁꯨ ꯋꯥꯡꯉꯦ ꯂꯣꯏ ꯋꯥꯡꯉꯦ ꯑꯗꯨꯏꯅꯦ ꯑꯗꯨꯅ ꯎꯁꯤꯠꯇꯕ ꯇꯧꯅꯨꯀꯣ ꯅꯦꯝꯃꯦꯅ
ꯎꯁꯤꯠꯇ ꯎꯁꯤꯠꯇꯕ ꯅꯠꯇꯦꯗ ꯆꯨꯝꯅ ꯉꯥꯡꯕꯅꯤꯗ
ꯆꯣꯡꯉꯒ ꯅꯪꯗ ꯃꯥꯏꯗ
ꯆꯣꯡꯉꯒ ꯊꯥꯖꯤꯟꯕ ꯉꯝꯒꯗ꯭ꯔꯅꯦ ꯅꯪꯕꯨ
ꯉꯝꯅꯤꯌꯦ ꯀꯥꯏ ꯀꯃꯥꯏꯅ ꯉꯝꯃꯣꯏꯗꯩꯩꯅꯣ ꯉꯝꯅꯦ ꯀꯔꯤ ꯉꯝꯗ꯭ꯔꯗꯤ ꯆꯧꯀꯤꯒꯨꯝꯕ ꯊꯥꯡꯉꯒ ꯑꯗꯨ ꯃꯊꯛꯇ ꯂꯦꯞꯄꯒ ꯊꯥꯕ ꯌꯥꯏ ꯀꯩꯅꯣ
ꯊꯥꯗ꯭ꯔꯤꯉꯩꯗ ꯆꯧꯀꯤ ꯇꯥꯔꯛꯑꯗꯤ ꯅꯪꯁꯨ ꯇꯥꯔꯗꯤ ꯀꯩꯗꯧꯔꯒꯦ ꯑꯗꯨ
ꯇꯔꯣꯏ
ꯇꯥꯔꯅꯤ ꯇꯥꯔꯅꯤ ꯁꯣꯏꯗꯕꯤ
ꯎꯝ ꯍꯨꯝ
ꯑꯗꯣ ꯑꯣ ꯅꯪ ꯋꯥꯡꯉꯦꯅ ꯄꯣꯡꯕꯗꯣ ꯇꯧꯒꯅꯣ ꯆꯩ ꯆꯥꯒꯅꯤ ꯑꯅꯦꯝꯕ ꯃꯤ ꯑꯅꯦꯝꯕ ꯈꯨꯠꯇ ꯅꯪ ꯆꯩ ꯆꯥꯔꯅꯤ
ꯎꯝ ꯑꯩꯅꯦ ꯑꯦ ꯋꯥꯡꯕ ꯋꯥꯅꯦ ꯅꯣꯏꯈꯠꯄ ꯄꯥꯝꯃꯤꯅꯦ ꯁꯨꯡ ꯅꯣꯏꯅꯦ ꯅꯣꯏꯗꯤ ꯀꯩꯩꯅꯣ ꯈꯪꯗꯦ ꯆꯥꯔꯁꯨ ꯅꯣꯏꯗꯦ ꯇꯨꯝꯃꯁꯨ ꯅꯣꯏꯗꯦ ꯑꯁ
ꯑ ꯀꯩꯅꯣ ꯅꯪꯒꯤꯁꯦ ꯀꯩꯅꯣ ꯑꯣꯏꯔꯝꯒꯅꯤ ꯋꯥꯈꯜ ꯅꯨꯡꯉꯥꯏꯇꯕꯒꯨꯝꯕ ꯇꯧꯕ ꯑꯣꯏꯔꯝꯒꯅꯤ ꯋꯥꯈꯜ ꯅꯨꯡꯉꯥꯏꯗ꯭ꯔ ꯑꯗꯨꯁꯨ ꯍꯛꯆꯥꯡꯁꯨ ꯁꯣꯛꯄꯅꯦ ꯑꯗꯨꯒ ꯍꯛꯆꯥꯡꯁꯨ ꯀꯪꯕꯅꯤ
ꯑꯁ ꯋꯥꯈꯜꯗꯤ ꯐꯖꯅ ꯅꯨꯡꯉꯥꯏ ꯑꯁ ꯅꯨꯡꯉꯥꯏꯇꯕ ꯂꯩꯇꯦꯅ ꯄꯩꯁꯥꯒꯤ ꯋꯥꯗꯤꯦ ꯅꯨꯡꯉꯥꯏꯇꯕꯁꯦ
ꯅꯨꯡꯉꯥꯏꯗꯧ ꯃꯥꯟꯗꯦ ꯋꯥꯈꯜꯗ ꯅꯣꯏ ꯍꯦꯔꯣꯗꯨꯅ ꯄ꯭ꯔꯦꯁꯔ ꯄꯤꯕꯅꯦ ꯁꯤꯅꯤꯌꯥꯔ ꯑꯣꯏꯕꯅꯤꯅ ꯀꯟꯇ꯭ꯔꯣꯜ ꯇꯧꯕꯗ ꯅꯪ ꯋꯥꯔꯝꯕꯅꯦ
ꯑ ꯑꯗꯨꯒꯤ ꯋꯥꯔꯤꯗꯤ ꯋꯥꯅꯤꯗ ꯍꯌꯦꯡ ꯋꯥꯏꯕ ꯀꯃꯥꯏꯅ ꯄꯩꯁꯥ ꯄꯥꯏꯔꯤꯅꯤ ꯀꯥꯏꯅ ꯈꯟꯕꯒꯤ ꯋꯥꯔꯤꯅꯤ
ꯑ ꯑꯗꯨ ꯑꯣꯏꯔꯝꯒꯅꯤ ꯑꯗꯨꯗꯤ
ꯎꯝ
ꯍꯦꯟꯅ ꯈꯟꯖꯤꯜꯂꯨꯕ ꯀꯩꯁꯨ ꯀꯥꯟꯗꯗ ꯍꯦꯟꯅ ꯈꯪꯖꯤꯜꯂꯨꯕ ꯌꯨꯝ ꯄꯥꯡꯈ꯭ꯔꯗꯤ ꯊꯣꯛ ꯊꯣꯛꯄ ꯂꯥꯛꯀꯅꯤ ꯌꯥꯅ ꯌꯥꯅꯕ ꯑꯗꯨꯝ ꯃꯊꯟꯇ ꯂꯥꯛꯑ ꯅꯪ ꯀ ꯀꯔꯤ ꯈꯟꯅꯤꯡꯉꯥꯏ ꯂꯩꯒꯦꯕ ꯅꯣꯏ ꯏꯔꯣꯟꯅ ꯌꯥꯅꯕ ꯑꯗꯨ ꯇꯧꯕꯅꯤ ꯅꯪ ꯑꯗꯣ ꯀꯣꯛ ꯁꯥꯅꯤꯡꯉꯥꯏ ꯀꯔꯤ ꯀꯔꯤ ꯂꯩꯒꯦꯕ
ꯑꯗꯨ ꯑꯣꯏꯔꯁꯨ ꯄꯣꯀꯦꯠ ꯃꯅꯤꯗꯤ ꯂꯩꯐꯝ ꯊꯣꯛꯇ꯭ꯔꯣ ꯑꯁ ꯃꯥ ꯅꯨꯄꯥ ꯃꯉꯣꯟꯗ ꯄꯩꯁꯥ ꯉꯥꯛꯇ ꯅꯤꯕꯗꯤ ꯑꯁ ꯑꯩꯈꯣꯏꯁꯨ ꯇꯜꯂꯦꯗꯅ ꯅꯨꯡꯉꯥꯏꯖꯗꯅ
ꯑꯣꯀꯦ ꯃꯅꯤꯒꯤꯗꯤ ꯅꯪ ꯊꯕꯛ ꯆꯠꯂꯤꯁꯤꯗꯤ
ꯑꯁ ꯆꯟꯗꯥꯛ ꯆ ꯇꯦꯖ ꯑꯩꯈꯣꯏꯒꯤ ꯍꯟꯗꯛꯁꯦ ꯈꯪꯗꯦ ꯀꯨꯏꯔꯦ ꯍꯟꯗꯛ ꯆꯍꯤ ꯇꯧꯗ꯭ꯔꯤꯕ
ꯎꯝ
ꯎꯝ ꯇꯧꯗ꯭ꯔꯁꯨ ꯌꯥꯏ ꯍꯦꯔꯣ ꯄꯩꯁꯥ ꯄꯥꯏꯗꯅ
ꯄꯥꯏꯗꯦ ꯄꯥꯏꯗꯦ ꯃꯥ ꯍꯟꯗꯛ ꯄꯩꯁꯥ ꯄꯥꯏꯅꯦꯦ
ꯄꯥꯏꯗ꯭ꯔꯁꯨ ꯑ ꯃꯦꯔꯥꯗꯤ ꯊꯝꯂꯝꯒꯅꯤꯗꯅ ꯃꯥ ꯈꯨꯠꯇ ꯄꯗ ꯔꯁꯨꯣ ꯋꯥꯈꯣꯏ ꯄꯥꯖꯔꯁꯨ ꯃ ꯄꯍꯤꯔꯒ ꯊꯃ ꯃꯅꯤꯗꯅ
ꯑꯁ ꯄꯥꯏꯗꯗ
ꯎꯝ
ꯁꯔꯚꯤꯁꯁꯨꯨ ꯆꯥꯗꯅ ꯀꯃꯥꯏꯅ ꯄꯩꯁꯥ ꯄꯩꯗꯣꯏꯅꯣꯅꯦ
ꯀꯩꯖ ꯇꯔꯒ
ꯉꯔꯥꯡ ꯌꯦꯟꯁꯥꯡ ꯆꯥꯛꯦ ꯆꯥꯛ ꯊꯣꯡꯕꯗꯅ
ꯀꯩꯗꯅꯅꯨꯡꯉꯔꯥꯡꯗꯕ
ꯈꯃꯦꯟ ꯑꯈꯥꯂ ꯆꯥꯛ ꯊꯣꯡꯝꯕꯇꯂꯦ ꯅꯨꯡꯇꯤꯒꯤ ꯊꯣꯡꯕꯅꯤꯅ ꯇꯟꯁꯤꯜꯂꯛꯈ꯭ꯔꯦ
ꯎꯝ
ꯍꯣꯏꯗꯤ ꯇꯥꯟꯗꯕ꯭ꯔꯣ
ꯅꯣꯏꯗꯤ ꯊꯣꯡꯕ ꯍꯧꯗ꯭ꯔꯤꯅꯦꯍꯦ ꯍꯧꯖꯤꯛꯇꯤ ꯇꯦꯂꯔꯒꯨꯝꯕ ꯐꯤꯂꯝ ꯊꯣꯛꯇ꯭ꯔꯤꯉꯩꯗ ꯑꯦꯗꯚꯔꯇꯥꯏꯁꯀꯨꯝꯕ ꯊꯣꯛꯄꯗꯣꯅꯤꯅꯦ
ꯄꯥꯖꯒꯗ ꯍꯧꯒꯗꯅꯦꯅꯦ
ꯍꯌꯦꯡ ꯌꯨꯝ ꯄꯥꯡꯉ ꯆꯥꯛ ꯊꯣꯟꯕ ꯃꯤ ꯊꯃꯒꯦ ꯍꯄꯔ
ꯅꯠꯇꯦ ꯅꯠꯇꯦ ꯍꯧꯖꯤꯛꯅ ꯇ ꯍꯧꯖꯤꯛꯅ ꯇꯟꯥꯟꯕ ꯍꯧꯔꯒꯗꯤ ꯍꯡꯉ ꯀꯃꯥꯏꯅ ꯇꯧꯗꯣꯏꯔꯤꯕ
ꯍꯦꯜꯄꯔ ꯊꯝꯃꯗꯤ ꯂꯣꯏꯔꯦ ꯀꯩꯅꯣ
ꯏ ꯍꯡꯉ ꯄꯩꯁꯥꯒꯤ ꯋꯥ ꯍꯥꯏꯔꯗ ꯍꯦꯄ ꯑꯃ ꯊꯝꯒꯗꯦꯕ
ꯎꯝ ꯄꯩꯁꯥ ꯄꯥꯏꯔꯒ ꯅ ꯌꯨꯝ ꯄꯥꯂ ꯂꯣꯏꯔ ꯀꯩꯅꯣ ꯄꯥꯏꯗ꯭ꯔꯕꯅꯤꯅ ꯄꯥꯅꯤꯡꯗꯦ ꯌꯨꯝꯒꯤꯁꯨ ꯈꯔ ꯈꯔ ꯈꯟꯗ꯭ꯔꯗꯤ ꯌꯥꯗꯦꯕ
ꯄꯥꯔꯂꯔꯔꯗ ꯑꯃꯗꯤ ꯀꯃꯥꯏꯅ ꯇꯧꯗꯣꯏꯕ
ꯉ ꯍꯟꯕꯤ
ꯑꯝ ꯄꯥꯟꯗꯕꯤꯗ
ꯑꯣ ꯑꯩ ꯌꯥꯔꯦ ꯍꯥꯏꯔ ꯀꯥꯟꯗ ꯃꯥꯁꯨ ꯂꯧꯗꯕ
ꯁꯤꯂꯤꯃꯤꯗ ꯂꯦꯁꯥꯏꯉꯩꯁꯤꯗ ꯈꯥꯏꯅꯔꯒ ꯌꯨꯝ ꯄꯥꯟꯗꯕꯤꯗ ꯂ ꯑꯍꯟ ꯁꯥꯑꯒ ꯑꯃꯨꯛ ꯂꯥꯛꯄꯗ ꯑꯃꯨꯛ ꯇ ꯇ ꯍꯗꯦ
ꯑꯁ ꯑꯗꯨ ꯇꯧꯔꯗꯤ ꯌꯥꯗꯦꯕ ꯍꯟꯗꯛꯇꯤ
ꯍ ꯀꯩ ꯀꯩ ꯊꯕꯛ ꯇꯧ ꯇꯧꯈꯤꯗꯣꯏꯅꯤꯁꯤꯗꯤ
ꯉꯁꯤꯗꯤ ꯍꯤꯞꯄꯒ ꯆꯥꯕꯒ ꯇꯨꯝꯕꯒ ꯇꯧꯔꯅꯤ ꯉꯁꯤꯒꯤ ꯊꯕꯛꯇꯤ ꯅꯣꯏ ꯊꯕꯛꯁꯨ ꯊꯣꯅꯤꯡꯉꯥꯏ ꯂꯩꯕ꯭ꯔꯣ
ꯑ ꯃꯇꯦꯡ ꯄꯥꯡꯒꯦ ꯍꯥꯏꯔꯣ ꯊꯕꯛ ꯂꯩꯔꯒꯗꯤ
ꯑ ꯄꯥꯡꯕꯤꯒꯦ ꯑꯩꯒꯤꯁꯨ ꯊꯕꯛ ꯂꯩꯔꯀꯥꯟꯗ ꯅꯣꯏ ꯄꯥꯡꯕꯤꯗꯧ
ꯂꯥꯎꯑꯣ ꯐꯤꯁꯁꯨꯗꯤꯉꯥꯏ ꯌꯥꯝ ꯂꯩꯗ
ꯑꯁ ꯑꯩꯒꯤꯁꯨ ꯌꯥꯝ ꯂꯩꯔꯤꯗ
ꯐꯤꯤꯁ ꯀꯔꯤ ꯇ ꯆ ꯗꯤ ꯇꯨꯝꯃ ꯆ ꯐꯤ ꯁꯨꯔꯦꯗꯦ ꯈꯥꯏꯗꯅꯦ
ꯍꯣꯔꯦꯟ ꯅꯨꯡꯊꯤꯤꯟ ꯁꯨꯗꯣꯏ ꯑꯣꯏꯅ
ꯑꯗꯨꯗꯤ ꯀꯔꯝ ꯀꯥꯟꯈꯤꯗꯦꯕ
ꯑ ꯍꯌꯦꯡꯒꯉꯅꯦ
ꯏ ꯃꯠꯇ ꯍꯥꯏ
ꯍꯌꯦꯡ ꯃꯣꯔꯅꯤꯡ ꯅꯨꯡꯁꯥ ꯊꯣꯛꯀꯥꯟꯗ ꯀꯪ꯭ꯔꯅꯤ
ꯁꯤ ꯊꯣꯛꯣꯏꯁꯤꯗꯤ
ꯍꯧꯖꯤꯛ ꯊꯣꯛꯑꯁꯨ ꯅꯨꯡꯁꯥ ꯁꯥ ꯍꯥꯏꯅ
ꯎ
ꯑꯩꯈꯣꯏ ꯏꯁꯤꯡ ꯅꯩꯕꯗꯣ ꯇꯦꯡꯀꯤꯗꯣ ꯑꯥ ꯏꯁꯤꯡ ꯂꯩꯥꯏꯔꯗꯤ ꯂꯣꯏꯔꯦ ꯀꯩꯅꯣ ꯦꯡꯀꯤꯗꯣ ꯊꯟꯗ꯭ꯔꯦ ꯇꯪꯈꯥ ꯍꯦꯜꯂꯦ ꯁꯣꯛꯄꯗꯣ ꯉꯝ ꯈꯟꯗ꯭ꯔꯦꯕ ꯑꯗꯨꯒꯤ ꯉꯥꯏꯍꯥꯛꯇꯪ ꯄꯣꯊꯛꯑꯒꯦ ꯍꯣꯔ ꯍꯉ ꯎꯝ
ꯄꯩꯁꯥꯗꯤ ꯂꯩꯇꯦ ꯍꯥꯏ ꯂꯩꯔꯒ ꯂꯣꯏꯔꯤꯗꯤ ꯍꯥꯏ ꯅꯪ ꯄꯩꯁꯥ
ꯑꯁꯍꯟꯗꯛ ꯇꯣ ꯇꯣꯇꯤꯒꯤ ꯇꯥꯕꯈ ꯏꯁꯤꯡ ꯉꯥꯗꯅ ꯂꯩꯔꯦ ꯅꯣꯏꯗꯤ ꯂꯩꯗꯕ꯭ꯔꯣ ꯐ꯭ꯔꯤꯗ ꯇꯥꯕ꯭ꯔꯣ
ꯂꯩꯗꯤ ꯐ꯭ꯔꯤꯗ ꯇꯥꯔꯗꯤ ꯅꯨꯃꯤꯠ ꯃꯉꯥ ꯂꯩꯔꯒꯗꯤ ꯆ ꯑꯗꯨꯝ ꯆꯥꯏ ꯍꯌꯦꯡ ꯃ ꯇ ꯂꯒꯦ
ꯌꯥꯝ ꯅꯨꯡꯉꯥꯏꯅꯦ ꯑꯩꯈꯣꯏꯁꯨ ꯅꯍꯥꯟꯅꯤ ꯅꯨꯃꯤꯠ ꯑꯅꯤ ꯑꯗꯨꯝ ꯇꯥꯕꯗ ꯍꯟꯗꯛ ꯇꯥꯗꯤ ꯑꯣꯏꯁꯨꯅꯨꯡꯗꯥ ꯄꯨꯡ ꯂꯂꯕꯦꯟ ꯇꯨꯕ
ꯃꯁꯥ ꯃꯁꯥꯒꯤ ꯁꯣꯏꯔ ꯅꯣꯏꯗ ꯁꯤꯟꯊꯔ ꯀꯥꯟꯗꯗ
ꯈꯪꯗꯦ ꯑꯗꯣ ꯁꯣꯏꯕ ꯍꯔ ꯄꯩꯁꯥ ꯄꯤꯗꯕꯩꯔ ꯈꯪꯗꯦ
ꯅꯠꯇꯦꯗꯤ ꯏꯁꯤꯡ ꯂꯥꯛꯞꯄ ꯀꯥꯟꯗ ꯅꯣꯏ ꯅꯁꯥꯒꯤ ꯁꯣꯏꯗ꯭ꯔ ꯅꯠꯇ꯭ꯔ ꯄꯨꯟꯅ ꯄꯨꯂꯞꯈꯤ ꯊꯃꯦꯔꯅ
ꯄꯨꯂ ꯄꯨꯟꯅ
ꯌꯥ ꯐꯥꯏꯒꯨ
ꯅꯣꯏꯃꯤ
ꯂꯨꯗꯨꯒ ꯂꯨꯗꯨꯒ ꯁꯅꯥ ꯇꯦꯕ꯭ꯔꯥꯗ
ꯑꯁ ꯁꯅꯥꯅꯤꯡꯗꯨꯗ ꯉꯟꯇꯥ ꯉꯟꯇꯣꯝ ꯊꯣꯛꯕꯅꯤꯅ
ꯇꯧꯕꯣ
ꯇꯧꯈ꯭ꯔꯦ ꯁꯅꯥꯅꯤꯡꯗꯤ ꯑꯃꯈꯛ ꯏꯟꯁꯇꯣꯜ ꯇꯧꯔꯦ ꯂꯣꯏꯔꯦ
ꯅ ꯍ
ꯍꯣꯔꯦꯟ ꯁꯥꯟꯅꯁꯦ ꯍꯥꯏꯔꯣ
ꯍꯔꯣ ꯑꯗꯨꯒ ꯀꯩꯅꯣ ꯀꯜꯂꯨꯗꯨ ꯁꯔꯝꯔꯝꯗ
ꯅꯍꯥꯟ ꯒꯦꯝ ꯑꯃꯈꯛꯇꯪ ꯁꯥꯟꯅꯃꯤꯟꯅꯕ ꯔ ꯍꯧ ꯂꯩꯗꯤ ꯀꯥꯏꯔ ꯍꯥꯏ
ꯇꯅꯤꯗꯤ
ꯑꯗꯗ ꯣ ꯄꯔ ꯄ
ꯑꯁ ꯃꯍꯧꯁꯥꯅꯦ ꯐꯣꯟ ꯄꯥꯏꯔꯒ ꯁꯥꯟꯅꯗꯨꯅꯤ ꯌꯥꯗꯕꯅꯤ
ꯎꯝ
ꯑꯍꯟ ꯑꯣꯏꯁꯤ ꯂꯄꯒꯤꯀꯣ
ꯑꯗꯨꯒꯤ ꯄ꯭ꯔꯦꯁꯔꯒ ꯅꯪ ꯌꯨꯝ ꯄꯥꯔꯩ ꯀꯥꯏꯅ ꯏ ꯐꯤꯕꯔꯖꯗꯤ ꯅꯪꯒꯤ ꯐꯤꯕꯜꯁꯤꯗꯤ ꯌꯥꯝ ꯂꯨꯑꯦ
ꯎꯝ ꯍ ꯃꯥꯗꯤ ꯑꯍꯟ ꯑꯣꯏꯕꯒꯤ ꯌꯥꯗ꯭ꯔꯦ ꯑꯣ ꯐꯔꯦ
ꯑꯗꯨ ꯌꯥꯗꯕꯗꯣ ꯅꯪꯒꯤꯁꯨ ꯀꯨꯏꯗꯧ ꯃꯥꯟꯗꯦ
ꯈꯪꯗꯌꯦ ꯋꯥ ꯇꯔꯦ ꯑꯩꯅꯗꯤ ꯉꯜꯂꯤꯌꯦ ꯑꯉꯥꯡ ꯑꯣꯏꯔꯤꯌꯦ ꯍꯥꯏꯈꯤꯕꯅꯣ
ꯉꯟ ꯉꯔꯥꯡ ꯅꯍꯥꯟꯅꯤ ꯄꯥꯜꯂꯔꯣꯏ ꯍꯥꯏꯕ ꯉꯁꯤꯅ ꯑꯃꯨꯛ ꯌꯦꯡꯕ ꯇꯥꯔꯦꯅ ꯑꯩ ꯍ
ꯑꯗꯨꯗꯦ ꯅꯣꯡꯃ ꯅꯣꯡꯃꯒꯤ ꯃꯣꯅꯦ ꯀꯅꯣ
ꯀꯔꯤꯅ